ꯀꯩꯗꯧꯔꯤꯅꯣ
ꯃꯃꯨꯡꯗ ꯅꯪꯗꯤ
ꯑꯁꯨ ꯆꯥꯛꯇꯤ ꯆꯥꯔꯕꯣ
ꯆꯥꯗ꯭ꯔꯤꯌꯦ
ꯊꯣꯡꯗ꯭ꯔꯤꯕꯣ
ꯏꯃꯥꯅ ꯊꯣꯡꯉꯤ
ꯍꯥꯥ ꯅꯦꯠꯋꯥꯛ ꯅꯨꯡꯉꯥꯏꯇꯕꯥ ꯃꯥꯜꯂꯦ ꯑꯣꯟ ꯈꯨꯨꯟꯗ ꯂꯩꯕ꯭ꯔꯥ ꯅꯪ ꯑꯣ ꯇꯥꯏꯌꯦ ꯈꯨꯟꯗ ꯂꯩꯕ꯭ꯔꯥ ꯅꯪ꯫
ꯍꯣꯏ ꯅꯪꯗꯤ
ꯔꯦꯟꯗꯥ ꯂꯩꯌꯦ ꯌꯨ ꯆꯠꯄꯁꯨ ꯌꯥꯗ꯭ꯔꯦ
ꯑꯣ
ꯆꯥꯛ ꯆꯥꯔꯕꯣ ꯅꯪꯕꯣ
ꯍꯥꯥ
ꯆꯥꯛ ꯆꯥꯔꯕꯣ ꯅꯪꯕꯨ
ꯆꯥꯗꯔꯤꯗꯥꯥ ꯑꯩꯁꯨ ꯇꯨꯝ ꯂꯝꯕꯅꯤ ꯕꯣꯔ ꯌꯦꯡꯕ꯭ꯔꯣ ꯅꯣꯏ
ꯅꯍꯥꯟꯗꯣ ꯌꯦꯡꯉꯦ ꯕ꯭ꯔꯥꯖꯤꯜ ꯑꯩꯈꯣꯏꯒꯤꯗꯣ
ꯑꯥ
ꯎꯝ
ꯑꯗꯤ ꯁꯨꯛꯌꯦꯡ ꯌꯦꯡꯗꯦꯗꯥ
ꯀꯔꯤꯒꯤ ꯢꯟꯇ꯭ꯔꯦꯁ ꯂꯩꯇ꯭ꯔꯕꯣ
ꯏꯊꯟꯇ ꯂꯩꯕꯒꯤ ꯌꯦꯡꯕꯁꯨ ꯅꯨꯡꯉꯥꯏꯇꯕ꯫
ꯑꯣ
ꯃꯤ ꯌꯥꯃꯗꯤ ꯅꯨꯡꯉꯥꯏꯗꯅ
ꯎꯝ ꯑꯩꯁꯨ ꯏꯊꯟꯇ ꯌꯦꯡꯗꯣꯢꯅꯦ ꯅꯨꯡꯗꯥꯡꯗꯥ
ꯎꯝ
ꯏꯊꯟꯇꯁꯨ ꯌꯦꯡꯕ ꯌꯥꯏꯅꯦ
ꯇꯟꯕ
ꯀꯔꯤꯕ
ꯇꯟꯕ
ꯑꯣ ꯎꯝ ꯑꯗꯨ ꯀꯔꯤꯕꯥ
ꯋꯥ ꯉꯥꯡꯉꯣ ꯍꯥꯏꯕ
ꯑꯩꯗꯣ ꯀꯣꯜ ꯇꯧꯕ ꯌꯥꯗꯕ ꯅꯦꯠ ꯑꯩꯒꯤꯗꯣ ꯅꯦꯠ ꯊꯤꯕꯀꯣ ꯑꯗꯨꯒꯤ꯫ ꯉꯁꯥꯏ ꯅꯪ ꯇꯥꯗꯕꯗꯣ ꯑꯩꯒꯤ ꯅꯦꯠꯅ
ꯑꯣ꯫ ꯎꯝ ꯅꯪ ꯅꯨꯄꯤ ꯀꯣꯏꯕ꯭ꯔꯥ꯫
ꯎꯝ꯫
ꯀꯣꯏꯗꯦ꯫
ꯐꯖꯕ ꯋꯥꯠꯂꯦꯗ꯫
ꯑꯩꯁ ꯋꯥꯊꯤ ꯉꯥꯡꯕ ꯍꯧꯎꯅꯗꯦꯍꯦ꯫
ꯑ ꯋꯥꯊꯤ ꯅꯠꯇꯦꯍꯦ꯫
ꯅꯪꯗꯤ꯫
ꯀꫭꯏꯗꯦ ꯑꯩꯁꯨ꯫
ꯑꯣ꯫
ꯊꯥꯖꯕ ꯋꯥꯠꯂꯦ ꯑꯩꯁꯨ ꯂꯩꯥꯔꯝꯒꯅꯤ꯫
ꯅꯪꯗꯥꯎꯅ ꯆꯤꯟꯊꯤꯕ ꯍꯩꯔꯦ ꯑꯩꯁꯨ ꯫
ꯁꯛꯇꯥ ꯑꯁꯤꯒ ꯀꯃꯥꯏꯅ ꯐꯪꯒꯅꯤ꯫
ꯏꯁ ꯗꯨꯃꯥꯏꯅ ꯍꯥꯏꯒꯅꯨꯗ꯫ ꯁꯛꯅ ꯆꯥꯕ ꯌꯥꯕ꯭ꯔꯥꯅꯦ꯫
ꯎꯝ ꯈꯪꯗ꯭ꯔꯦꯍꯦ ꯑꯗꯨꯗꯤ꯫
ꯆꯨꯝꯃꯦ ꯍꯥꯏꯌꫭ꯫
ꯂꯩꯗꯕꯒꯤ ꯑꯗꯨꯝ ꯍꯥꯏꯕ ꯋꯥꯅꯤꯗ꯫
ꯆꯍꯤꯗꯤ ꯀꯌꯥ ꯁꯨꯔꯦ ꯅꯪꯗꯤ꯫
ꯎꯝ ꯇ꯭ꯋꯦꯟꯇꯤ ꯈꯛꯇꯅꯤ ꯅꯪꯗꯤ꯫
ꯏꯁ ꯑꯁꯦꯡꯕ꯭ꯔꯅꯦ꯫
ꯍꯣꯏꯅꯦ-ꯍꯣꯏꯅꯦ꯫
ꯑꯩꯅ ꯍꯜꯂꯦꯅꯦ ꯑꯗꯨꯗꯤ꯫
ꯀꯌꯥ ꯇ꯭ꯋꯦꯟꯇꯤ ꯇꯨ꯫
ꯇ꯭ꯋꯦꯟꯇꯤ ꯊ꯭ꯔꯤ ꯫
ꯅꯦꯛꯁ ꯃꯟꯠ ꯅꯦꯛꯁ ꯃꯟꯠ ꯅꯦꯛꯁ ꯃꯟ ꯊꯣꯛꯑꯗꯤ ꯇ꯭ꯋꯦꯟꯇꯤ ꯋꯥꯟ ꯀꯥꯈ꯭ꯔꯅꯤ ꯑꯗꯣ꯫ ꯑꯉꯥꯡꯅꯤꯅꯦ꯫
ꯅꯪ ꯀ꯭ꯂꯥꯁ ꯀꯌꯥ ꯇꯝꯕ꯭ꯔꯥ ꯑꯗꯨꯗꯤ꯫
ꯕꯤ ꯑꯦ ꯊꯥꯔꯠ ꯁꯦꯃꯤꯁꯇꯔꯗ ꯇꯣꯛꯑꯦ ꯑꯃꯨꯛꯀ꯫
ꯎꯝ ꯀꯔꯤꯒꯤ꯫
ꯄꯩꯁꯥ ꯂꯩꯇꯕ꯫
ꯄꯥꯝꯃꯨꯗ꯭ꯔꯣ꯫
ꯄꯥꯝꯃꯨꯑꯦ ꯌꯥꯗ꯭ꯔꯦ꯫ ꯂꯝꯕꯤꯅ ꯊꯤꯕꯅꯦ ꯑ ꯁꯨꯃꯥꯏ ꯆꯠꯄꯗꯣ꯫ ꯑꯃꯔꯛ ꯑꯃꯨꯛ ꯆꯠꯂꯅꯤ ꯑꯃꯨꯛ ꯊꯣꯛꯑꯅꯤ ꯑꯗꯨꯒꯤ ꯌꯥꯝ ꯋꯥꯕꯀꯣ꯫
ꯑꯁ ꯑꯗꯨꯗꯤ ꯌꯨꯝꯗ ꯑꯗꯨꯝ ꯂꯩꯔꯦꯅꯦ ꯅꯪ꯫
ꯍꯣꯏ ꯏꯃꯥꯈꯣꯏꯒ ꯑꯗꯨꯝ ꯂꯩꯔꯦ ꯑꯩꯈꯣꯏ ꯑꯍꯨꯝ ꯈꯛꯇ꯫ ꯅꯍꯥꯟꯅ ꯀꯣꯜ ꯇꯧꯔꯛ ꯂꯧ ꯂꯧ ꯇꯥꯔꯦꯅꯦ꯫ ꯅꯥꯟ ꯑꯣ ꯐꯕ꯭ꯔꯥꯅꯦ꯫
ꯐꯌꯦ ꯎꯪ꯫
ꯎꯝ ꯅꯥꯍꯥꯟꫪ ꯀꯣꯜ ꯇꯧꯔꯛꯄ ꯌꯥꯗ꯭ꯔꯣ꯫
ꯑꯩꯔꯣ
ꯍꫭꯏꯅꯦ
ꯈꯪꯗꯕ ꯅꯪꯁꯨ ꯇꯧꯔꯛꯄ ꯌꯥꯗ꯭ꯔꯣ
ꯑꯩꯗꯤ ꯑꯞꯂꯣꯗ ꯇꯧꯋꯦꯅ ꯒ꯭ꯔꯨꯞꯇ ꯀꯣꯜ ꯇꯧꯔꯛꯑꯣ ꯀꯩꯅꯣ ꯀꯩꯅꯣ ꯇꯧꯕꯗꫭ ꯅꯣꯏ ꯊꯥꯔꯛꯇꯕꯒꯤꯅꯤ ꯅꯨꯄꯤ ꯂꯣꯏ ꯑꯁ ꯃꯣꯏ ꯃꯣꯏ ꯁꯥꯏꯅ ꯁꯥꯎꯔꯗꯤ ꯑꯃꯨꯛ ꯑꯩꯉꯣꯟꯗ ꯑꯃꯨꯛ ꯇꯥꯏꯅꯔꯅꯤ ꯑꯗꯨꯒꯤ ꯇꯟꯕꯒꯥ ꯑꯗꯨꯗ ꯑꯩꯅ ꯗꯤꯁꯇꯥꯔꯠ ꯇꯧꯗꯕ ꯃꯣꯏꯅ ꯊꯔꯛꯑꯗꯤ ꯍꯣꯏ
ꯑꯣ ꯉꯁꯤꯗꯒꯤ ꯑꯗꯨꯝ ꯇꯧꯔꯛꯎꯀꯣ ꯑꯗꯨꯗꯤ
ꯍꯣꯏꯅꯦ ꯍꯣꯏꯅꯦ
ꯇ
ꯀꯅꯥꯅ ꯈꯪꯒꯅꯤ ꯑꯩꯈꯣꯏꯁꯨ
ꯑꯁꯤꯗꯒꯤ ꯑꯃ ꯐꯪꯅꯕ ꯍꯣꯠꯅꯔꯣ
ꯍꯧꯖꯤꯛꯇ ꯇꯧꯋꯔꯤꯅ ꯎ
ꯑꯉꯥꯡ ꯑꯣꯏꯔꯤꯗ ꯌꯦꯡꯗꯁꯨ ꯌꯥꯈꯤꯅꯤ ꯅꯪ
ꯑꯩꯗꯤ ꯑꯍꯟ ꯑꯣꯏꯅ ꯄꯥꯝꯃꯤ ꯑꯩꯗꯒꯤ ꯍꯟꯕꯗꫭ
ꯑꯥ ꯅꯨꯄꯤ ꯍꯟꯕ ꯄꯥꯝꯃꯦ
ꯎꯝ ꯃꯣꯏꯗꯅ ꯀꯩꯅꯣꯀꯣ ꯎꯝ ꯆꯤꯌꯔ ꯑꯗꯨꯝ ꯇꯧꯔꯒ
ꯅꯨꯄꯤ ꯍꯟꯕꯅ ꯏꯅꯥ ꯈꯨ ꯈꯨꯜꯂꯦ ꯍꯥꯏꯅꯕꯅꯤ
ꯑꯗꯨ ꯑꯣꯏꯁꯨ ꯃꯣꯏꯗꫭ ꯀꯩꯅꯣ ꯑꯩꯈꯣꯏꯒꯤ ꯀꯩꯅꯣ ꯑꯅꯤꯡꯕꯗꯣ ꯀꯩꯅꯣ ꯇꯧꯕ ꯃꯣꯏꯅ ꯁꯤꯅꯤꯌꯥꯔꯅꯤꯅꯀꯣ
ꯑꯣ ꯑꯁ ꯐꯪꯖꯔꯣ ꯑꯗꯨꯗꯤ ꯅꯪꯅ ꯄꯥꯝꯕꯗꯣ
ꯈꯪꯗꯦꯗ ꯅꯪꯉꫭꯟꯗ ꯑꯃꯨꯛ ꯑꫭꯟꯁꯤꯜꯂꯒ
ꯑ
ꯑꯩꯗꯤ ꯍꯟꯗꯦꯅ ꯑꯩꯗꯤ ꯍꯟꯗꯦꯅ
ꯍꯩꯏꯁ ꯆꯥꯍꯤ ꯀꯌꯥ ꯀꯩꯅꯣ
ꯊꯨꯝꯕꯈꯛꯇꯅꯤ
ꯑꯗꯨ ꯑꯣꯏꯔꯁꯨ ꯌꯥꯏꯅ
ꯍꯥ
ꯅꯤꯡꯉꯦꯍꯦ
ꯅ ꫭꯅꫭ ꯅꫭ ꯅꫭꯛꯅꯤꯡꯅꯕꯅꯦ
ꯖꯥꯠ ꯖꯠ ꯉꯥꯥꯡꯉꯤꯍꯦ ꯅꯪꯁꯨ ꯆꯠꯇꯦꯅ ꯀꯣꯂꯦꯁ ꯆꯠꯄꯁꯨ ꯌꯥꯗꯦ ꯑꯗꯨꯝ ꯂꯩꯔꯦ
ꯑꯣ ꯅꯣꯡ ꯆꯨꯗꯦꯀꯣ
ꯍꯧꯖꯤꯛꯇꯤ ꯎꯝ ꯆꯨꯗꯦ ꯉꯁꯥꯏ ꯆꯨꯔꯝꯕꯅꯤ꯫
ꯑ ꯑꯩꯈꯣꯏꯁꯨ ꯉꯁꯥꯏ ꯕꫭꯜ ꯁꯥꯟꯅꯕ ꯆꯠꯄꯗꯣ ꯑꯁ ꯅꫭꯡ ꯀꯟꯅ ꯆꯨꯕꯅꯤꯅꯦ ꯂꯣꯏ ꯆꯣꯠꯂꯒꯀꫭ ꯑꯃꯨꯛ ꯍꯟꯕ
ꯀꯗꯥꯏ ꯑꯦꯔꯤꯌꯥꯗꯒꯤꯅꯣ ꯅꯪꯗꯤ
ꯖꯤꯔꯤꯕꯥꯝ꯫
ꯑꯣ ꯌꯥꯝ ꯂꯥꯞꯄꯅ‌ꯦ ꯑꯗꯨꯅꯦ ꯑꯈꯣꯏ ꯈꯨꯟꯗꯨ꯫
ꯂꯧꯒꯦ ꯍꯥꯏꯑꯗꯤ ꯒꯔꯤ ꯂꯩꯗ
ꯍꯣꯡꯕ꯭ꯔꯣ꯫
ꯍꯥꯥ꯫
ꯍꯣꯡꯕ꯭ꯔꯥ
ꯀꯔꯤ ꯍꯣꯡꯕ꯭ꯔꯥ ꯍꯥꯏꯗꯤ꯫
ꯒꯔꯤ꯫
ꯏꯁ ꯏꯁꯀꯨꯇꯤ ꯂꯩ ꯕꯥꯏꯛ ꯄꯨꯗꯤ ꯂꯩꯇ‍ꯦ
ꯑꯩꯅ ꯍꯥꯏꯕꯗꯤ ꯀꯣ ꯌ‌ꯣꯟꯕꯗ‌ꯣ ꯍꯥꯏꯝꯅꯤ
ꯅꯠꯇꯦꯍꯦ ꯑꯩꯈꯣꯏꯒꯤꯗꯣ
ꯑꯣ ꯑꯣ
ꯒꯥꯔꯤꯕꯨꯗꯤ ꯌꯣꯜꯂꯦꯅ ꯍꯣꯏ ꯌꯥꯝ ꯌꯣꯜꯂꯦ꯫
ꯅꯣꯏꯅ‌ꯦ ꯅꯣꯏ ꯔꯣꯝꯅ ꯍꯣꯡꯕ꯭ꯔꯥ ꯍꯥꯏꯕꯅꯦ꯫
ꯍꯣꯏ ꯌꯥꯝ ꯂꯩ ꯇꯔꯥ ꯃꯉꯥꯒꯤꯁꯨ ꯐꯪꯉꯅꯤ ꯀꯨꯟ ꯇꯔꯥꯒꯤꯁꯨ ꯐꯪꯒꯅꯤ꯫
ꯀꯦꯝꯄꯔꯗꯣ ꯀꯩꯌꯥ ꯄꯤꯕ꯭ꯔ ꯑꯗꯨꯗ
ꯑꯩ ꯀꯩꯝꯄꯔꯕꯨꯗꯤ ꯈꯪꯗꯦ ꯒꯥꯔꯤ ꯃꯆꯥꯕ ꯑꯣꯏꯅꯤ
ꯃꯤ ꯑꯃ ꯂꯧꯅꯤꯡꯉꯦ ꯍꯥꯏꯕꯀꯣ ꯑꯗꯨꯒꯤ ꯁꯨꯝꯅ ꯍꯪꯕꯅꯦꯕ
ꯑꯗꯨꯕꯨꯗꯤ ꯈꯪꯗꯦ
ꯏꯟꯁꯇꯣꯜꯃꯦꯟꯗ ꯂꯧꯕꯗ‌ꫭ ꯂꯧꯗ ꯌꯥꯗꯕ꯭ꯔꫭ ꯑꯗꯨꯕꫭ꯫
ꯍꯥ
ꯇꯨꯝ ꯇꯨꯝꯅꯤꯡꯉꯕꯣ
ꯇꯨꯝꯅꯤꯡ ꯉꯤ꯫
ꯍꯥꯥ꯫
ꯇꯨꯝꯅꯤꯡꯗꯦ꯫ ꯋꯥ ꯉꯥꯡꯕꯁꯨ ꯍꯩꯗ꯭ꯔꯦꯅꯦ꯫
ꯀꯔꯤꯒꯤ ꯅꯔꯚꯁ ꯆꯠꯄ꯭ꯔꯅꯦ ꯑꯩ
ꯆꯠꯄꯤ ꯍꯥꯏꯐꯝ ꯈꯪꯗꯕ
ꯑ‌ꯣ ꯑꯩꯗꯤ ꯅꯔꯚꯕ ꯆꯜ
ꯑꯁ ꯉꯁꯤꯁꯨ ꯑꯃꯨꯛ ꯕꯣ ꯌꯦꯡꯉꯗꯤ ꯑꯃꯨꯛ ꯇꯨꯝꯕ ꯐꯪꯉꯣꯏꯅꯦ ꯑꯃꯨꯛꯀ
ꯉꯁꯤ ꯌꯦꯡꯂꯒ ꯅꯣꯡꯉꯥꯟꯕꯗ ꯇꯨꯝꯃ‍ꯣꯗꯅ ꯑꯗꯨꯗꯤ
ꯅꯣꯡꯉꯥꯟꯕꯗ‌ꯣ ꯑꯗ‌ꯣ ꯊꯕꯛ ꯌꯥꯝꯈ꯭ꯔꯦꯅꯦ ꯑꯈꯣꯏꯒꯤ꯫ ꯂꯧ ꯆꯠꯀꯅꯤꯃꯣꯛꯀ꯫
ꯅꯆꯤꯟ ꯅꯅꯥꯎ ꯀꯌꯥꯅꯣ ꯅꯪꯗꯤ
ꯑꯍꯨꯝ ꯂꯩꯕꯅꯦ ꯑꯗꯣ ꯃꯣꯏ ꯃꯣꯏꯗꯣ ꯂꯣꯏ ꯃꯄꯥꯟ ꯆꯠꯈ꯭ꯔꯦ ꯁꯦꯜ ꯇꯥꯅꯕ
ꯉꯥꯔꯦ ꯌꯨꯝꯗ꯫
ꯍꯣꯏ ꯏꯃꯥ ꯏꯃꯥꯈꯣꯏꯒ ꯑꯈꯣꯏꯒ ꯑꯍꯨꯝ ꯈꯇ
ꯅꯨꯄꯤꯗꯤ ꯌꯥꯎꯗ꯭ꯔꯣ꯫
ꯅꯨꯄꯤꯗꯣꯁꯨ ꯆꯦꯟꯈ꯭ꯔꯦ ꯍꯥꯟꯅ꯫ ꯑꯈꯣꯏ ꯀ꯭ꯂꯥꯁ ꯀꯌꯥ ꯀꯥꯔꯤꯉꯩꯅꫭ ꯆꯦꯟꯈ꯭ꯔꯕꯅꯤ꯫ ꯎꯝ ꯌꯨꯝ ꯄꯥꯟꯈ꯭ꯔꯕꯅꯤ
ꯆ ꯂꯩꯔꯝꯅꯤ ꯑꯗꯨꯗꯤ
ꯑꯥ ꯅꯨꯄ ꯃꯥꯂꯩꯔꯦ
ꯑꯩꯁꯨ ꯃꯄꯥꯟꯗꯣ ꯊꯣꯛꯅꯤꯡꯕꯅꯦ ꯌꯥꯗꯕ ꯀꯟꯗꯤꯁꯟꯁꯤꯅ
ꯑꯣ
ꯑꯍꯟ ꯑꯣꯏꯔꯛꯈꯤꯕꯅ ꯃꯣꯏ ꯃꯣꯏꯗꯣ ꯑꯗꯨꯒꯤ
ꯎꯝ ꯅꯪꯅ ꯑꯍꯟ ꯑꯣꯏꯕ꯭ꯔꯥ
ꯍꯝ ꯏꯅꯥꯎꯅꯨꯄꯥ ꯑꯃ ꯂꯩꯌꯦ ꯑꯗꯨꯒꯤ ꯃꯊꯛꯇꯩ ꯑꯩ ꯑꯗꯨꯒ ꯏꯕꯨꯡ ꯑꯃ ꯏꯆꯦ ꯑꯃ
ꯅꯨꯄꯤ ꯑꯃꯈꯛꯇꯅꯦꯅꯦ ꯑꯗꯨꯗꯤ
ꯎꯝ
ꯑꯩꯒ ꯆꯞ ꯃꯥꯟꯅꯔꯦꯅꯦ ꯑꯗꯨꯗꯤ
ꯑꯣ ꯅꯪ ꯁꯨ ꯅꯊꯟꯗꯔꯣ
ꯎꯝ ꯑꯩꯈꯣꯏꯁꯨ ꯅꯨꯄꯥ ꯑꯍꯨꯝ ꯅꯨꯄꯤ ꯏꯊꯟꯇ
ꯑꯣ ꯂꯨꯅ ꯇꯧꯕꯤꯒꯅꯤ
ꯎꯝ ꯇꯧꯕꯤꯌꯦ ꯑꯗꯨꯕꯨ ꯏꯆꯦ ꯂꯩꯗꯕꯒꯤ ꯅꯨꯡꯉꯥꯏ ꯇꯦꯗ
ꯑꯩꯁꯨ ꯇꯧꯕꯤꯒꯦ ꯍꯥꯏꯕꯅꯤꯗ
ꯌꯨꯝ ꯄꯥꯟꯕꯅ ꯍꯥꯟꯈꯔꯒꯦ
ꯃꯔꯛ ꯃꯔꯛ ꯀꯣꯜ ꯑꯗꯨꯝ ꯇꯧꯔꯛ ꯑꯣ ꯀꯣ
ꯑꯥ
ꯁꯤ ꯅꯝꯕꯔꯁꯤꯅꯤ ꯀꯣꯜ ꯅꯝꯕꯔꯁꯨ
ꯑꯣ ꯑꯗꯨꯝ ꯇꯧꯔꯛꯑꯣ ꯅꯪꯁꯨ
ꯍꯣꯏꯅꯦ ꯍꯣꯏ ꯑꯁ ꯇꯨꯝꯅꯤꯡꯈ꯭ꯔꯦꯍ ꯑꯗꯨ ꯌꯥꯗ꯭ꯔꯦꯅꯦ ꯃꯤꯇꯦꯡ ꯑꯃꯨꯛ ꯂꯩꯔꯤꯅꯦ
ꯏꯁ ꯀꯩ ꯃꯤꯇꯤꯡ ꯅꯣ
ꯑꯩꯈꯣꯏ ꯌꯨꯠꯀꯤ
ꯎꯝ
ꯌꯥꯝ ꯂꯤꯡꯒꯗꯕ ꯃꯥꯜꯂꯦ ꯅꯪ ꯆꯔꯆꯀꯤꯒꯨꯝꯕꯗ
ꯍꯥꯥ
ꯌꯥꯝ ꯂꯤꯡꯕ ꯃꯤ ꯑꯣꯏꯔꯝꯒꯗꯧꯕ ꯃꯥꯜꯂꯦꯕ ꯆꯥꯔꯆꯀꯤ ꯑꯗꯨꯒꯨꯝꯕ ꯌꯨꯠꯀꯤ ꯑꯗꯨꯃꯥꯏꯟ ꯂꯩꯕꯗꯣ
ꯎꯝ